ꯍꯂꯣ ꯇꯥꯥꯕ꯭ꯔꯣ
ꯇꯥꯕ꯭ꯔꯥ
ꯍꯣꯏ ꯇꯥꯏꯌꯦ ꯑꯩꯒꯤꯗꯤ ꯇꯥꯕ꯭ꯔꯣ
ꯅꯈꯣꯟ ꯇꯥꯗꯦꯅꯦ
ꯑꯌꯥ ꯍꯧꯖꯤꯛꯁꯨ ꯇꯥꯗꯕ꯭ꯔꯣ
ꯅꯦꯠꯋꯥꯛꯅꯔ ꯈꯪꯗꯦ
ꯍꯜꯂꯣ
ꯆꯛ ꯆꯥꯔꯕꯣ
ꯍꯣꯏ ꯆꯥꯛ ꯆꯥꯔꯦ ꯇꯥꯔꯕꯣ ꯍꯜꯂꯣ
ꯀꯔꯤ ꯏꯟꯖꯥꯡ ꯆꯥꯔꯕꯣ
ꯉꯁꯤꯗꯤ ꯇꯤꯟ ꯐꯤꯁ ꯂꯥꯏꯌꯦ ꯅꯣꯏꯗꯤ
ꯑꯩꯈꯣꯏꯗꯤ ꯐꯃꯨꯡꯗ ꯑꯗꯨꯝ ꯐꯝꯔꯒ ꯂꯩꯌꯦ ꯆꯥꯛ ꯆꯥꯕ ꯂꯣꯏꯔꯒ
ꯆꯥꯕ꯭ꯔꯣ ꯇꯥꯕ꯭ꯔꯣ ꯍꯜꯂꯣ
ꯅꯣꯏꯒꯤ ꯀꯣꯔꯁꯇꯤ ꯅꯨꯡꯉꯥꯏꯕ꯭ꯔꯣ ꯅꯣꯏ ꯀ꯭ꯂꯥꯁꯇꯤ
ꯑꯧ ꯅꯨꯡꯉꯥꯏꯌꯦ ꯑꯗꯨꯝ ꯅꯣꯏꯗꯤ ꯑꯣ ꯇꯥꯕ꯭ꯔꯣ